ꯗ
ꯑꯕꯤ ꯏꯕ꯭ꯔꯣ
ꯇꯥꯔꯦ ꯇꯥꯔꯦ ꯍꯦ ꯇꯠ ꯇꯠꯄ ꯑꯗꯨꯅ
ꯎ ꯈꯪꯗꯅꯦ ꯃꯊꯛ ꯑꯦꯁꯔ ꯍꯦꯛꯇ ꯁꯥꯎꯖꯥꯠꯅꯤ ꯅꯣꯏꯅꯤꯗꯣ ꯐꯖꯟ꯫ ꯅꯣꯏꯅꯤꯁꯦ ꯐꯖꯅ ꯊꯕꯛ ꯈꯨꯗꯥꯡꯁꯦ ꯐꯖꯅ ꯊꯥꯗꯩ ꯍꯥꯏꯅꯀꯣ꯫
ꯃꯥꯅꯦꯦ ꯃꯥꯅꯦꯦ
ꯈꯗꯥꯡ ꯈꯗꯥꯡꯁꯤ ꯌꯥꯏꯅꯤ ꯅꯣꯏꯅꯤꯁꯦ ꯑꯁ ꯍꯥꯏꯅꯀꯣ꯫
ꯀꯂꯛꯄꯖꯥꯠꯅꯤ꯫
ꯑꯩꯈꯣꯏꯅ ꯈꯜꯂꯨꯗꯦ ꯅꯣꯏꯅꯤꯁꯦ ꯑꯗꯨꯃꯥꯏꯅ ꯇꯧꯔꯅꯤ ꯀꯥꯏꯅꯒ꯫
ꯃꯥꯅꯤ ꯃꯥꯅꯤ
ꯈꯣꯏ ꯃꯨꯛ ꯇꯧꯔꯤꯅ ꯑꯗꯨꯝꯃꯥꯏꯅ ꯍꯥꯏꯅꯒ ꯇꯧꯕꯖꯥꯠꯅꯤ ꯈꯪꯗꯦ꯫
ꯑꯣꯏꯔꯝꯅꯤꯕ꯫
ꯗꯦꯗ ꯁꯟꯁꯥꯔꯁꯤ ꯍꯦꯛꯇ ꯁꯦꯝꯅꯔꯕꯅꯤ ꯑꯗꯨꯝꯒ ꯍꯦꯛꯇ ꯀꯜꯂꯛꯆꯕ ꯂꯩꯖꯕꯁꯦ꯫
ꯑꯗꯨ ꯍꯥꯏꯅ ꯍꯥꯏꯅ꯫ ꯋꯤꯛꯂꯤꯒꯤ ꯏꯟꯁꯦꯟꯇꯤꯞꯀ ꯐꯪꯗ꯭ꯔꫭꯕ꯫
ꯎ ꯑꯩꯈꯣꯏꯒꯤꯗꯤ ꯍꯧꯖꯤꯛ ꯀꯤꯁꯦ ꯋꯤꯛꯂꯤꯒꯨꯝꯕ ꯀꯩꯝꯇ ꯂꯩꯇꯦ ꯍꯥꯏꯗꯤ꯫ ꯑꯩꯗꯤ ꯐ꯭ꯔꯦꯁꯔ ꯑꯣꯏꯕꯅꯤꯅꯀꯣ ꯑꯗꯨꯒ ꯄ꯭ꯔꯣꯁꯦꯁ ꯄ꯭ꯔꯣꯁꯦꯁꯀꯤ ꯃꯇꯨꯡ ꯏꯜꯂꯦ ꯍꯧꯖꯤꯛ ꯦꯅꯥꯜꯁꯀꯨꯝꯕ ꯗ ꯇꯧꯔꯗꯤ ꯋꯤꯛꯂꯤ ꯃꯟꯂꯤ ꯏꯟꯁꯦꯟ ꯇꯤꯞ ꯑꯗꯨꯝ ꯂꯩꯕꯅꯦ ꯑꯗꯨꯒ ꯑꯩꯈꯣꯏ ꯑꯩꯈꯣꯏꯒꯤꯁꯨ ꯏꯟꯁꯦꯟꯇꯤꯞꯄꯨꯗꯤ ꯂꯩꯕꯀꯣ ꯑꯗꯣ ꯑꯩꯗꯤ ꯊꯥꯗ ꯑꯗꯨꯝ ꯑꯣꯐ ꯂꯧꯂꯧꯕ ꯑꯣꯐ ꯂꯧꯗ꯭ꯔꯗꯤ ꯏꯟꯁꯦꯟꯇꯤꯞ ꯐꯪꯒꯅꯦꯕ ꯑꯗꯣ ꯑꯩꯗꯤ ꯑꯣꯐ ꯑꯗꯨꯝ ꯂꯧꯋꯦ ꯑꯅꯤ ꯑꯍꯨꯝ ꯑꯅꯤ ꯑꯍꯨꯝ ꯑꯗꯨꯝ ꯂꯧꯕꯀꯣ ꯑꯗꯨꯒꯤ ꯐꯪꯗꯦ ꯑꯩꯒꯤꯗꯤ꯫
ꯀꯨꯏꯅ ꯇꯔꯥꯛꯗꯤ ꯐꯪꯂꯛꯄ ꯃꯥꯜꯂꯦ ꯑꯗꯨꯗꯤꯀꯣ꯫
ꯐꯪꯒꯅꯤ ꯍꯧꯖꯤꯛ ꯃꯤ ꯃꯌꯥꯝ ꯑꯗꯨꯝ ꯐꯪꯅꯔꯤ꯫ ꯑꯩꯅ ꯐꯪꯗꯕ ꯋꯥꯅꯤ ꯑꯩꯅ ꯑꯗꯨꯝ ꯑꯣꯐ ꯂꯧꯕꯒꯤ ꯑꯣꯐ ꯂꯧꯗꯕꯤꯗ ꯂꯩꯕꯗꯤ ꯇꯜꯂꯦ꯫
ꯎꯝ
ꯄꯣꯊꯥ ꯍꯦꯅ ꯍꯦꯟꯅ ꯐꯩꯌꯦ ꯊꯕꯛ ꯇꯧꯒꯗꯕꯁꯨ
ꯀꯔꯤ ꯋꯥꯅꯣꯅꯦ ꯍꯥꯏꯗꯨꯕꯣ꯫
ꯃꯥꯅꯦ ꯄꯩꯁꯥ ꯈꯔ ꯐꯥ ꯂꯣꯏꯔꯦ ꯀꯩꯅꯣ
ꯌꯥꯝꯅ ꯊꯕꯛꯁꯦ ꯍꯦꯟꯅ ꯇꯧꯅꯤꯡꯗꯦ ꯁꯤꯅꯦꯕ꯫
ꯃꯥꯅꯦ ꯍꯦꯟꯅ ꯇꯧꯅꯤꯡꯗꯦ ꯇꯜꯂꯦ꯫
ꯊꯕꯛ ꯇꯧꯅꯤꯡꯗ꯭ꯔꯗꯤ ꯇꯣꯂꯣꯞ ꯑꯆꯧꯕ ꯆꯥꯕ ꯅꯨꯄꯥ ꯑꯃ ꯊꯤꯖꯤꯜꯂꯣ ꯑꯗꯨꯗꯤ ꯍꯦꯛꯇ ꯑꯗꯨꯝ ꯇꯧꯗ꯭ꯔꯒ ꯑꯗꯨꯝ ꯌꯨꯝꯗ ꯂꯩꯔꯒ ꯂꯣꯏꯔꯦꯕ ꯀꯩꯅꯣ꯫
ꯑꯗꯨꯃꯛꯁꯨ ꯇꯜꯂꯦꯅꯦꯍꯦ ꯅꯨꯄꯥꯒꯤ ꯄꯩꯁꯥꯗꯣ ꯄꯥꯏꯅꯤꯡꯗꯦ ꯁꯤꯖꯤꯟꯅꯅꯤꯡꯗꯦ ꯏꯇꯣꯝꯇꯒꯤ ꯑꯣꯏꯅ ꯁꯤꯖꯤꯟꯅꯅꯤꯡꯉꯤ꯫
ꯑ ꯅꯪꯁꯤ ꯅꯪꯒꯤ ꯋꯥꯁꯤꯗꯤ ꯍꯦꯛꯇ ꯌꯥꯝꯅ ꯐꯥꯕ ꯋꯥꯅꯤꯅꯦ꯫
ꯅꯠꯇ꯭ꯔꯣ ꯍꯥꯏꯗꯤ ꯃꯤꯉꯣꯟꯗ ꯗꯤꯄꯦꯟ ꯇꯧꯔꯒ ꯂꯩꯒꯗ ꯁꯔꯨ ꯑꯇꯣꯝꯇ ꯑꯩꯒꯤ ꯁꯤꯖꯤꯟꯅꯕꯅ ꯍꯦꯟꯅ ꯐꯠꯇ꯭ꯔꯥ
ꯑꯁ ꯅꯪꯕꯨ ꯅꯨꯄꯤꯁꯤ ꯌꯥꯝꯔꯗꯤ ꯐꯥꯒꯗꯕꯅꯤ ꯁꯩꯇ
ꯌꯥꯝ ꯂꯩꯕꯅꯤꯍꯦ꯫
ꯊꯤꯕ ꯐꯪꯗꯦꯅꯤ ꯑꯗꯨꯒꯨꯝꯕ ꯅꯨꯄꯤꯁꯤꯡꯁꯦ ꯍꯦꯛꯇ ꯅꯨꯄꯥꯒ ꯍꯛꯇ ꯀꯣꯠꯀꯦ ꯍꯥꯏꯒꯦꯗ ꯃꯣꯌꯖꯦ ꯕꯔꯤꯖꯥꯟꯥꯡ ꯀꯧꯕꯧꯕ ꯅꯪ ꯍꯦꯛꯇ ꯀꯣꯠ ꯈꯏꯒꯦ ꯇꯧꯗꯅꯀꯣ
ꯑꯩ ꯕꯤ ꯑꯦ ꯍꯦꯛ ꯀꯥꯕꯗꯒꯤ ꯃꯤꯉꯣꯟꯗ ꯄꯩꯁꯥ ꯅꯤꯔꯛꯇ꯭ꯔꯦ ꯏꯇꯣꯝꯇ ꯑꯩꯒꯤ ꯇꯧꯕꯅꯦ꯫
ꯀꯔꯤ ꯁꯞꯖꯦꯛ ꯂꯧꯔꯛ ꯄꯣ ꯅꯪꯗꯤ?
ꯁꯣꯁꯤꯌꯣꯂꯣꯖꯤ꯫
ꯑꯁ ꯃꯅꯥ ꯃꯅꯥꯏ ꯅ ꯑꯩꯁꯨ ꯂꯧꯔꯝꯕ
ꯀꯔꯤꯒꯤ ꯁꯣꯁꯤꯌꯣꯂꯣꯖꯤ ꯂꯧꯔꯤꯅꯣ ꯈꯪꯗꯦ ꯑꯗꯨꯁꯨ꯫
ꯑꯩꯗꯤ ꯂꯧꯅꯤꯡꯒ ꯂꯧꯕ ꯅꯠꯇꯦꯗ꯫ ꯁꯦꯂꯦꯛꯁꯟ ꯑꯍꯨꯝ ꯑꯣꯏꯕꯗꯣ ꯁꯦꯂꯦꯛꯁꯟ ꯑꯍꯨꯝ ꯂꯩꯕꯗꯣ ꯑꯩꯈꯣꯏ ꯁꯅꯥ ꯂꯩꯕꯥꯛꯇꯒꯨꯝꯅ ꯃꯦꯖꯣ ꯂꯧꯕꯗꯣ ꯌꯥꯗꯕ ꯂꯣꯏꯗ꯭ꯔꯤꯕꯥꯎ ꯑꯍꯨꯝ ꯑꯍꯨꯝ ꯂꯣꯏꯁꯤꯟꯗꯗ꯭ꯔꯤ ꯌꯥꯗꯦꯕ꯫
ꯑꯥ꯫
ꯑꯗꯨꯒꯤ ꯑꯩꯗꯤ ꯏꯀꯣꯅꯣꯃꯤꯛꯁ ꯄꯥꯝꯂꯦꯕ꯫
ꯑꯥ꯫
ꯑꯗꯣ ꯏꯀꯣꯅꯣꯃꯤꯛꯁ ꯇꯧꯒꯦ ꯃꯇꯝꯗ ꯃꯣꯏꯅ ꯄꯤꯔꯛꯄꯗꯣ ꯁꯦꯂꯦꯛꯁꯟ ꯑꯍꯨꯝ ꯑꯅꯤ ꯑꯃ ꯃꯔꯛ ꯃꯔꯛ ꯑꯃꯝ ꯇꯧꯕꯤꯥ ꯑꯗꯨꯝ ꯆꯣꯏꯁ ꯄꯤꯕꯗꯣ
ꯎꯝ
ꯑꯗꯨꯗ ꯌꯥꯎꯈꯤꯕꯅꯤꯗ꯫
ꯎꯝ ꯎꯝ ꯀꯥꯅꯤꯡꯗ ꯀꯥꯅꯤꯡꯗ ꯀꯥꯔꯛꯄꯅꯦ ꯑꯩꯗꯤ ꯂꯧꯁꯨ ꯂꯧꯅꯤꯡꯗ ꯂꯧꯔꯛꯄꯅꯤ ꯈꯪꯗꯦ꯫
ꯗꯤꯜꯈꯥꯏꯈꯅ ꯀꯥꯔꯛꯄꯅꯦꯕ
ꯃꯥꯅꯦ ꯃꯥꯅꯦ꯫
ꯑꯁ ꯅꯪꯒꯤꯁꯦ ꯍꯦꯟꯃꯜꯂꯦ ꯑꯗꯨꯗꯤ꯫
ꯀꯩꯕꯨ ꯇꯧꯔꯨꯅꯤ
ꯀꯔꯝꯕ ꯀꯣꯂꯦꯖ ꯀꯥꯕꯔꯣ ꯅꯪ꯫
ꯑꯩ ꯗꯤꯑꯦꯝꯗ
ꯑꯦ ꯗꯤ ꯑ‌ꯦꯝ ꯗꯔꯣ꯫
ꯑꯥ
ꯑꯁ ꯗꯤ ꯑꯦꯝꯗ ꯍꯥꯏꯔꯒ ꯋꯥꯔꯤ ꯑꯃ ꯍꯦꯛꯇ ꯅꯤꯡꯁꯤꯡꯂꯛꯏꯍꯦ
ꯀꯦ ꯀꯩ ꯋꯥꯔꯤ ꯅꯣꯅꯦ
ꯑꯩꯈꯣꯏ ꯁꯤꯅ ꯈꯔ ꯗꯤ ꯑꯦꯝ ꯀꯣꯂꯦꯖ ꯀꯥꯒꯅꯣ ꯍꯥꯏꯕꯒꯤ ꯃꯥꯜꯂꯦ ꯑꯩꯒ ꯏꯃꯥꯟꯅꯕ ꯑꯃꯁꯦ ꯑꯩꯈꯣꯏ ꯃꯤ ꯃꯔꯤꯅꯦꯕ꯫
ꯎꯝ
ꯑꯩꯈꯣꯏ ꯇꯤꯟꯅꯕ ꯐꯖꯅ ꯇꯤꯟꯅꯔꯛꯄꯗꯨ ꯃꯣꯏꯅꯤꯁꯤꯅ ꯑꯩꯅ ꯈꯔ ꯊꯦꯡꯒꯟꯕꯗꯨꯗ ꯃꯤ ꯏꯃꯥꯟꯅꯕꯁꯦꯅ ꯑꯃ ꯑꯩꯉꯣꯟꯗ ꯉꯥꯏꯕꯅꯦꯕ꯫
ꯎꯝ꯫
ꯍꯥꯏꯕꯗꯤ ꯏꯟꯇ꯭ꯔꯥꯟꯁꯇꯦꯁ ꯊꯥꯕ ꯅꯨꯃꯤꯠꯗꯣ
ꯎꯝ꯫
ꯊꯥꯕ ꯅꯨꯃꯤꯠꯇ ꯃꯣꯏꯅꯤꯗꯤ ꯍꯥꯟꯅ ꯆꯠꯈ꯭ꯔꯦ ꯆꯠꯄ ꯃꯇꯝꯗ ꯃꯣꯏꯅꯤꯗꯤ ꯊꯥꯕ ꯐꯪꯈ꯭ꯔꯦ꯫ ꯑꯩꯈꯣꯏꯅꯤꯗꯤ ꯂꯝꯕꯤꯗ ꯒꯥꯔꯤ ꯕꯥꯁ ꯇꯣꯡꯕ ꯃꯇꯝꯗ ꯒꯥꯔꯤꯗꯨꯣ ꯃꯌꯥꯏꯗ ꯏꯟꯖꯤꯟ ꯌꯥꯔꯛꯇ꯭ꯔꯕ ꯅꯣꯡ ꯇꯥꯕ
ꯑꯗꯨꯝ ꯊꯥꯗ꯭ꯔꯦ꯫
ꯅꯗꯥꯎ ꯐꯩꯅꯦꯍꯦ
ꯑꯗꯨ ꯊꯥꯗ꯭ꯔꯒ ꯂꯤꯕꯔꯦꯜ ꯀꯣꯂꯦꯖꯇ ꯀꯥꯔꯦ ꯂꯤꯕꯔꯦꯜ ꯀꯣꯂꯦꯖ ꯀꯥꯕ ꯃꯇꯝꯗ ꯃꯣꯏꯒꯤ ꯏꯁꯇꯥꯜꯗꯣ ꯍꯦꯛꯇ ꯐꯖꯗ꯭ꯔꯦ ꯆꯍꯤ ꯑꯃ ꯕꯤ ꯑꯦꯁ ꯁꯤ ꯇꯧꯔꯝꯃꯒ ꯑꯃꯒ ꯕꯦꯡꯒꯂꯣꯔ ꯂꯥꯛꯄꯅꯦꯕ
ꯑꯥ ꯑꯥ ꯂꯤꯕ꯭ꯔꯦꯜꯁꯨ ꯑꯗꯨꯝ ꯐꯩ ꯀꯩꯅꯣ
ꯑꯁ ꯀꯗꯥꯏꯗꯒꯤꯅꯣ
ꯐꯠꯇ꯭ꯔꯥ
ꯑꯩ ꯀ꯭ꯂꯥꯁ ꯁꯨꯡꯂꯥꯛ ꯂꯥꯛꯇꯦꯕ ꯑꯗꯨ ꯆꯍꯤ ꯑꯃ ꯕꯤ ꯑꯦꯁ ꯁꯤ ꯇꯧꯕꯗꯣ
ꯎꯝ
ꯇꯧꯕ ꯃꯇꯝꯁꯤꯗ ꯑꯦꯛꯖꯥꯝ ꯊꯥꯕ ꯅꯨꯃꯤꯠ ꯂꯥꯛꯄ ꯃꯇꯝꯗ ꯀꯣꯏꯁꯟꯗꯣ ꯈꯔ ꯄꯥꯔꯛꯇꯝꯅꯤ ꯅꯨꯃꯤꯠꯇꯣ
ꯎꯝ
ꯍꯨꯏꯖꯥꯏ ꯂꯥꯒꯣꯟ ꯂꯩꯕ ꯅꯨꯄꯥꯗ ꯑꯩꯅ ꯀꯣꯏꯁꯟ ꯍꯪꯕꯅꯦꯕ ꯁꯤ ꯀꯣꯏꯁꯟꯁꯦ ꯀꯗꯥꯏ ꯐꯪꯒꯦꯅ ꯃꯥꯅ ꯑꯁꯤ ꯑꯁꯤ ꯏꯌꯣ ꯑꯁꯤ ꯏꯌꯣꯌꯦ
ꯃꯋꯣꯡ ꯑꯃꯅꯤꯅꯦ ꯅꯪꯒꯤꯗꯨꯗꯤ
ꯑꯁ ꯇꯧꯅꯔꯤꯅꯤ ꯀꯩꯅꯣ ꯍꯦꯛꯇ ꯕꯨꯛꯇꯣ ꯒꯥꯏꯗꯕꯨꯒ ꯄꯨꯁꯤꯟꯅꯔꯒꯀꯣ
ꯑꯥ
ꯅꯣꯠꯁ ꯏꯅꯥꯔꯤꯅꯤ ꯑꯗꯨ ꯑꯗꯨ ꯃꯇꯝꯗꯣ
ꯑꯣ ꯑꯩꯈꯣꯏ ꯗꯤ ꯑꯦꯝꯗꯤ ꯌꯥꯝ ꯏꯁꯇ꯭ꯔꯤꯛ ꯑꯣꯏꯌꯦ ꯑꯦꯛꯖꯥꯝꯗꯤ
ꯍꯣꯏ ꯑꯗꯨꯃꯥꯏꯅ ꯑꯣꯏꯌꯦ
ꯊꯥ-ꯊꯥ ꯅꯠꯇꯦ
ꯇꯨꯖꯟ ꯀꯌꯥꯗ ꯂꯣꯢꯕ꯭ꯔꯣ ꯅꯪꯗꯤ
ꯑꯩ ꯇꯨꯊꯥꯎꯖꯟ ꯇ꯭ꯋꯦꯟꯇꯤ ꯊ꯭ꯔꯤꯗ꯫
ꯑꯦꯁ ꯅꯪ ꯑꯩꯉꯣꯟꯗ ꯍꯦꯛꯛꯇ ꯃꯥꯊꯤ ꯑꯣꯏꯔꯤꯗ ꯅꯪꯁꯤꯗꯤ꯫
ꯇ꯭ꯋꯦꯟꯇꯤ ꯐꯣꯔ ꯇ꯭ꯋꯦꯟꯇꯤ ꯐꯣꯔꯅꯦ ꯇ꯭ꯋꯦꯟꯇꯤ ꯐꯣꯔ꯫
ꯑꯁ ꯅꯪꯗꯤ ꯀꯨꯏꯗꯔꯤꯌꯦ ꯑꯗꯨꯗꯤ꯫
ꯑ ꯅꯠꯇꯦ ꯇꯋꯦꯟꯇꯤ ꯊ꯭ꯔꯤꯅꯦ꯫
ꯑꯩꯗꯤ꯫ ꯇꯨꯖꯟ ꯐꯣꯔꯇꯤꯟꯗꯅꯦ ꯂꯤꯕꯔꯦꯜ ꯀꯥꯕꯗꯣ ꯁꯦ ꯐꯥꯔꯁ ꯏꯌꯔꯗꯣ꯫
ꯀꯔꯤꯗꯣ ꯅꯪꯒꯤꯁꯤꯕꯣ꯫
ꯀꯣꯂꯦꯖ ꯂꯣꯏꯕꯗꯒꯤ ꯑꯦꯇꯤꯟꯗꯁ ꯂꯣꯏꯒ꯭ꯔꯦ ꯑꯩꯗꯤ ꯁꯕꯦꯟꯇꯤꯟ꯫ ꯃꯥꯏ ꯖꯨꯟ ꯖꯨꯂꯥꯏ ꯐ꯭ꯋꯥꯏꯗ ꯂꯣꯏꯈ꯭ꯔꯦ ꯑꯩꯗꯤ꯫
ꯑꯥ ꯑꯗꯨꯗꯤ ꯅꯪ ꯉꯁꯥꯏ ꯍꯥꯏꯕꯗꯣ ꯆꯨꯝꯗꯤ ꯆꯨꯝꯃꯝꯃꯅꯤ
ꯍꯥꯏꯕꯗꯤ
ꯅꯪ ꯉꯁꯥꯏ ꯅꯪꯒꯤ ꯆꯍꯤ ꯍꯥꯏꯕꯗꯣ ꯆꯨꯝꯗꯤ ꯆꯨꯝꯃꯝꯃꯅꯦꯕ
ꯑꯣ ꯑꯁꯦꯡꯕ ꯍꯥꯏꯖꯕꯅꯦ ꯀꯩꯅꯣ ꯀꯨꯟꯊ꯭ꯔꯥ ꯌꯧꯔꯦ ꯍꯥꯏꯁꯦ ꯅꯪ ꯊꯥꯖꯗꯦ
ꯀꯨꯟꯊ꯭ꯔꯥ ꯍꯥꯏꯁꯤ ꯌꯥꯝ ꯑꯉꯥꯡ ꯑꯣꯏ ꯑꯣꯏꯔꯤꯗ
ꯋꯥꯈꯜ ꯌꯥꯝ ꯑꯉꯥꯡ ꯑꯣꯢꯔꯤꯌꯦ ꯃꯥꯏꯟꯁꯦꯗꯒꯤ ꯂꯩꯕꯅꯤꯗ
ꯃꯥꯅꯦ ꯌꯥꯝ ꯑꯉꯥꯡ ꯑꯣꯏꯔꯤ
ꯑꯗꯨꯕꯣ ꯅꯪꯗꯤ ꯑꯉꯥꯡ ꯑꯩꯉꯣꯟꯗꯩ ꯍꯦꯟꯅ ꯑꯣꯏꯔꯤꯅꯦ
ꯑꯩꯁꯦꯀꯣ ꯈꯔꯕꯨꯗꯤ ꯑꯣꯏꯔꯤ ꯍꯥꯏꯇꯥꯔꯦ ꯑꯗꯨ ꯑꯣꯏꯔꯁꯨ꯫ ꯈꯪꯗ꯭ꯔꯦꯅꯦꯍꯦ꫰꫰ ꯑꯉꯥꯡ ꯑꯣꯏꯔꯤꯅꯗꯤ ꯈꯜꯂꯤ ꯑꯗꯨꯕꯨ ꯆꯍꯤꯗꯤ ꯑꯗꯨꯝ ꯌꯥꯝꯁꯤꯜꯂꯛꯑꯦ꯫
ꯆꯍꯤꯗꯤ ꯈꯪꯍꯧꯗꯝꯅꯦꯗ ꯆꯠꯈꯤꯕꯗꯨ꯫ ꯑꯗꯨꯨꯝ ꯅꯣꯡ ꯃꯒꯤ ꯅꯣꯡ ꯃꯥꯒꯤꯀꯣ꯫
ꯈꯪꯍꯧꯗꯦ ꯑꯗꯨꯝ ꯆꯠꯂꯦ ꯎꯝ꯫
ꯏꯆꯤꯟꯅꯥꯎꯗꯤ ꯀꯌꯥ ꯂꯩꯕ꯭ꯔꯣ ꯅꯪꯗꯤ꯫
ꯑꯩꯈꯣꯏ ꯃꯤ ꯌꯥꯝꯃꯦ ꯇꯔꯨꯛ ꯂꯩꯌꯦ꯫
ꯑꯣ ꯕꯣꯂꯤꯕꯣꯜ ꯇꯤꯝ ꯑꯣꯏꯌꯦ ꯑꯗꯨꯗꯤ꯫
ꯃꯥꯅꯦꯝ꯫
ꯕꯣꯂꯤꯕꯣꯜ ꯕꯣꯂꯤꯕꯣꯜ ꯇꯤꯝ ꯑꯃꯗꯤ ꯐꯥꯔꯦꯕ ꯑꯗꯨꯗꯤ꯫
ꯃꯥꯅꯦ ꯃꯥꯅꯦ ꯐꯔꯦ꯫
ꯐꯨꯠꯕꯣꯜ ꯇꯤꯝ ꯌꯧꯍꯟ ꯌꯧꯍꯟꯕꯒꯤ ꯌꯧꯍꯟꯕ ꯌꯥꯗ꯭ꯔꯣ꯫
ꯌꯣꯍꯜꯂꯗꯤ ꯈꯔ ꯐꯗꯧꯅꯦ ꯑꯗꯨ ꯈꯪꯗꯦꯗ ꯌꯣꯍꯟꯗꯦ꯫ ꯋꯥꯈꯔ ꯃꯥꯜꯂꯦ꯫
ꯈꯔ ꯍꯣꯠꯅꯥꯎ ꯍꯥꯏꯅ ꯍꯥꯏꯅ ꯍꯥꯏꯕ ꯌꯥꯗ꯭ꯔꯣ ꯑꯁ꯫
ꯑꯩꯈꯣꯏ ꯑꯣꯏꯅ ꯑꯩꯈꯣꯢ ꯑꯣꯏꯅ ꯍꯣꯠꯅꯕ ꯇꯥꯔꯦꯗꯅ꯫
ꯑꯗꯨꯅꯤꯅꯦ ꯃꯣꯏꯁꯦ ꯒ꯭ꯌꯥꯟ ꯇꯥꯈꯤꯗ꯭ꯔꯦꯕ꯫
ꯃꯥꯅꯦ꯫
ꯄꯨꯔꯥ ꯐꯨꯠ ꯕꯣꯂꯤꯕꯣꯜꯗꯤ ꯑꯃꯥ ꯑꯩꯒ ꯃꯔꯤ ꯈꯥꯛꯇꯅꯤꯗ ꯑꯩꯗꯤ꯫
ꯃꯔꯤꯗꯤ ꯋꯥꯠ ꯃꯟꯗ꯭ꯔꯣ꯫
ꯑꯗꯨꯅꯦ ꯕꯣꯂꯤꯕꯣꯜ ꯇꯤꯝꯕꯧ ꯌꯧꯗꯦꯕ ꯑꯩꯗꯤ꯫
ꯍꯥꯏꯕ ꯌꯥꯗ꯭ꯔꯣ꯫
ꯍꯥꯏ ꯍꯥꯏꯒꯦꯗꯤ ꯈꯜꯂꯤꯅꯦ ꯑꯗꯨꯒ ꯑꯁ ꯀꯔꯤ ꯍꯥꯏꯁꯤꯔ꯫
ꯑꯁ ꯍꯧꯖꯤꯛ ꯍꯧꯖꯤꯛ ꯍꯥꯏꯔꯨꯔꯒ ꯅꯪ ꯋꯥꯊꯤ ꯇꯥꯅꯤꯗ꯫
ꯈꯨꯄꯥꯛꯀ ꯄꯤꯔꯛꯇꯧ ꯃꯥꯜꯂꯦ꯫
ꯃꯥꯅꯦ ꯍꯧꯖꯤꯛꯇꯤ ꯅꯪꯅ ꯁꯦꯝꯕ ꯃꯇꯝ ꯑꯣꯏꯔꯦꯕ
ꯑꯗꯨꯅꯤꯅꯦ ꯆꯄꯥꯜꯀ ꯂꯪꯂꯛꯀꯗꯧ ꯃꯥꯜꯂꯦ
ꯃꯥꯅꯦ ꯃꯥꯅꯦ
ꯅꯨꯄꯤ ꯀꯌꯥꯔꯣ ꯅꯪꯗꯤ ꯅꯨꯄꯥ ꯀꯌꯥ ꯍꯥꯏꯔꯣ ꯅꯨꯄꯥ ꯅꯍꯟ ꯑꯣꯏꯕ꯭ꯔꯥ ꯅꯨꯄꯥ ꯅꯨꯄꯤ ꯍꯨꯝ ꯅꯨꯄꯥ ꯑꯍꯨꯝ
ꯎꯝ
ꯅꯪꯅ ꯃꯌꯥꯏꯔꯣ ꯑꯍꯜꯂꯣ ꯑꯇꯣꯝꯕꯤꯔꯣ
ꯑꯦꯩꯅ ꯇꯣꯝꯕꯤ
ꯑꯩꯁꯤꯗꯤ ꯆꯞ ꯃꯥꯟꯅꯩꯅ ꯑꯇꯣꯝꯕꯤꯗꯤ ꯑꯩꯅ ꯑꯇꯣꯝꯕ
ꯑ ꯑꯇꯣꯝꯕꯤ ꯑꯣꯏꯕꯒꯤ ꯃꯔꯩ ꯀꯜꯂꯦꯅ ꯍꯥꯏꯅꯔꯤꯅꯦ
ꯀꯩꯔꯗ ꯃꯤꯅ ꯈꯛꯇ ꯍꯥꯏꯔꯤꯁꯨ ꯇꯥꯔꯒ ꯍꯤꯡꯒꯗꯕ꯭ꯔꯗ ꯅꯪ ꯀꯩꯅꯣꯗ꯫
ꯃꯥꯅꯦ ꯑꯗꯨꯃꯛꯅꯦ꯫
ꯋꯥꯊꯤꯗꯣ ꫰꫰
ꯖꯥꯠ ꯖꯥꯠꯗꯤ ꯍꯥꯏꯕ ꯑꯗꯨ ꯁꯦꯟꯕꯨꯁꯦ ꯍꯥꯏꯕ ꯃꯇꯝꯗꯤ ꯍꯦꯛꯇ ꯈꯪꯗꯦ ꯑꯗꯨꯗ꯫
ꯃꯥꯅꯦ ꯃꯥꯅꯦ꯫
ꯅꯇꯣꯝ ꯇꯝꯕ ꯌꯥꯅꯕ ꯅꯨꯡꯁꯤꯕ ꯁꯥꯔꯒ ꯍꯥ꯫
ꯍꯥꯥ ꯃꯥꯅꯦ꯫
ꯌꯨꯝꯗꯤ ꯄꯥꯡꯈ꯭ꯔꯕꯣ ꯑꯍꯟꯁꯤꯡꯗꯨꯗꯤ꯫
ꯑꯩꯒꯤ ꯑ ꯆꯦꯆꯦ ꯑꯍꯟꯗꯤ ꯌꯨꯝ ꯄꯥꯟꯈ꯭ꯔꯦ ꯑꯩꯒꯤ ꯏꯊꯛꯇ ꯂꯩꯕꯗꯨꯗꯤ ꯄꯤ ꯑꯩꯁ ꯗꯤ ꯇꯧꯔꯤ
ꯑꯣ ꯀꯦꯂꯥ ꯂꯩꯌꯦꯕꯗꯣ
ꯎꯝ
ꯇꯣꯛꯗꯤ ꯀꯩ ꯊꯕꯛ ꯇꯧꯔꯤꯕꯣ
ꯀꯩꯕꯥ
ꯀꯔꯤ ꯀꯔꯤ ꯍꯣꯠꯅꯔꯤꯕ꯭ꯔꯣ ꯅꯣꯏ ꯅꯪꯒꯤ ꯃꯊꯛꯁꯤꯡꯗꯨꯗꯤ ꯑꯅꯤꯕꯨꯗꯤ ꯍꯥꯏꯒ꯭ꯔꯦꯗꯅ
ꯑꯩꯒꯤ ꯑ ꯃꯣꯏꯗꯤ ꯂꯥꯏꯔꯤꯛ ꯇꯝꯃꯤꯗ ꯂꯥꯏꯔꯤꯛ ꯇꯝꯕ ꯉꯥꯛꯇꯅꯦ ꯏꯇꯣꯝꯇꯅꯦ ꯂꯥꯏꯔꯤꯛ ꯇꯝꯗ꯭ꯔꯤꯕꯗꯣ
ꯑꯣ ꯍꯧꯖꯤꯛꯇꯤ ꯀꯟꯅ ꯇꯝꯂꯤꯕ ꯃꯣꯏꯁꯨ
ꯀꯟꯅ ꯇꯝꯃꯤ ꯑꯃꯅ ꯃꯥꯁꯇꯔ ꯂꯣꯏꯔꯦ ꯃꯥꯅꯦ ꯂꯥꯏꯟ ꯇꯥꯕ ꯅꯠꯇꯦ
ꯃꯆꯥꯥ ꯂꯣꯏꯈ꯭ꯔꯦ ꯑꯍꯟ ꯑꯃꯗꯤ
ꯑꯍꯟꯗꯨꯅ ꯃꯥꯁꯇꯔ ꯂꯣꯏꯈ꯭ꯔꯦ ꯌꯥꯏꯃꯗꯨꯅ ꯅꯤꯠ ꯀꯣꯆꯤꯡ ꯇꯧꯔꯤ ꯑꯗꯨꯒ ꯑꯇꯣꯝꯕꯗꯨꯅ ꯀ꯭ꯂꯥꯁ ꯇ꯭ꯋꯦꯜꯄ
ꯍꯧꯖꯤꯛ ꯍꯧꯖꯤꯛ ꯑ ꯑꯁꯤꯒꯤ ꯆꯍꯤꯗ ꯅꯤꯠ ꯊꯥꯕꯗꯣ ꯊꯥꯗ꯭ꯔꯕꯣ?
ꯍꯟꯗꯛ ꯊꯥꯏꯌꯦ ꯑꯗꯣ ꯑꯁ ꯅꯨꯡꯉꯥꯏꯇꯦ ꯍꯥꯏꯔꯤꯅꯦ꯫
ꯑꯣ ꯅꯦꯛꯁ ꯌꯔ ꯇ꯭ꯔꯥꯏ ꯇꯧꯕ ꯌꯥꯅꯤ ꯑꯃꯨ ꯀꯩꯅꯣ꯫
ꯅꯦꯛꯁ ꯏꯔ ꯇ꯭ꯔꯥꯏ ꯇꯧꯋꯦ ꯑꯩꯅꯕꯨꯗꯤ ꯍꯥꯏꯔꯤ ꯀꯃꯥꯏꯅ ꯇꯧꯗꯣꯏ